ꯎ
ꯇꯔꯤ
ꯎꯝ
ꯇꯨꯝꯗ꯭ꯔꯤꯕꯣ ꯅꯪꯉꯣ
ꯂꯩ ꯃꯄꯥꯟ ꯊꯣꯛ
ꯎꯝ ꯑꯩꯗꯤ ꯅꯪ ꯇꯨꯝꯈ꯭ꯔꯕ ꯀꯂꯨꯕꯅꯦ ꯑꯗꯨꯣ ꯔꯤꯆꯥꯔꯖꯦ
ꯊ
ꯑꯩꯒꯤꯗꯣ
ꯎꯝ
ꯂꯣꯏꯒꯗꯧꯔꯦ ꯕꯕꯣ
ꯐꯣꯟꯣꯟꯒꯤ ꯄꯩꯁꯥꯗ
ꯑꯣ
ꯑꯦ ꯇꯧꯋꯦ
ꯎꯝ ꯍꯥꯏ ꯉꯁꯤꯅꯠꯇꯗ ꯍꯌꯦꯡꯗꯤ ꯂꯣꯏꯒꯅꯤ ꯑꯗꯣ ꯎꯝ ꯑꯩꯗꯤ ꯀꯔꯝꯕ ꯞ ꯁꯤꯔꯥ ꯈꯪꯗꯦꯅꯤ ꯍꯥꯏꯁꯦ ꯀꯌꯥꯒꯤ ꯀꯥꯞꯁꯤꯔ ꯈꯪꯗꯦ
ꯑꯔꯟꯕ ꯍꯥꯞꯀꯦ ꯍꯥꯏꯕꯗꯣ
ꯑꯗꯨꯗꯤ
ꯍꯥꯟꯅ ꯄꯥꯏꯕꯗꯨꯔꯥ ꯅꯠꯇ꯭ꯔꯒ
ꯑꯗꯨ ꯑꯗꯨ ꯑꯗꯨ ꯍꯥꯞ ꯍꯥꯞꯅꯤꯡꯗ ꯄꯥꯁꯦ ꯍꯟꯗꯛ ꯍꯟꯗꯛ ꯍꯥꯞꯅꯤꯡꯗꯦꯕ ꯗꯤ ꯆꯟꯅꯝ ꯄꯀꯄ ꯃꯌꯥꯝꯌꯥꯝ ꯌꯦꯡꯉꯤꯗꯅ
ꯎꯝ
ꯑꯗꯨꯅ ꯈꯔ ꯇꯥꯡꯕꯗ ꯍꯥꯞꯄꯒ ꯁꯤꯖꯤꯟꯅꯅꯤꯡꯉꯤ ꯈꯪꯗꯦ ꯑꯔꯟꯕ ꯍꯥꯞꯁꯤꯔ ꯄꯩꯁꯥꯁꯦ ꯄꯥꯃꯨꯔꯦ
ꯎꯝ ꯃꯩꯁꯨ ꯂꯥꯛꯇꯦ ꯀꯩꯒꯤꯅꯣ
ꯑꯁ ꯈꯨꯟꯒ ꯃꯥꯟꯅꯩꯌꯦ ꯅꯪ ꯅꯣꯏꯒꯤ ꯀꯩꯅꯣꯁꯦ ꯑꯝ ꯎꯝ
ꯃꯩꯗꯣ ꯌꯥꯝ ꯅꯨꯡꯉꯥꯏꯇꯦꯅꯦ ꯁꯦꯝꯕ ꯃꯇꯝ ꯌꯧꯔꯦꯍꯦ ꯑꯩꯕꯨ
ꯀꯩꯒꯤꯅꯣ ꯅꯣꯡꯁꯨ ꯆꯨꯕ ꯅꯠꯇꯦ ꯀꯔꯤꯒꯤ ꯅꯨꯡꯉꯥꯏꯗꯕꯅꯣꯅꯦ
ꯇꯤꯟ ꯆꯨꯞꯄꯗꯤ ꯂꯥꯛꯀꯅꯤ ꯑꯗꯨꯒ ꯍꯧꯖꯤꯛ ꯃꯨꯠꯈ꯭ꯔꯦ ꯍꯥꯏꯕ ꯀꯥꯟꯗ ꯃꯨꯠꯀꯅꯤ
ꯅꯪꯒꯤ ꯃꯩꯗꯤ ꯌꯥꯎꯕ꯭ꯔꯣ
ꯌꯥꯎꯋꯦ ꯐꯩꯅꯥꯝ
ꯎꯝ
ꯃꯩꯁꯨ ꯂꯥꯛꯇꯕꯅꯤꯅꯀꯣ ꯌꯦꯡꯅꯤꯡꯉꯥꯏꯁꯨ ꯂꯩ ꯇꯦꯗ
ꯎꯝ ꯑꯗꯨꯅꯕꯨ ꯍꯦꯟꯅ ꯐꯔꯦꯗ ꯅꯠꯇ꯭ꯔꯥ ꯌꯦꯡꯅꯤꯡꯉꯥꯏ ꯂꯩꯕꯗꯤ ꯅꯪ ꯂꯝ ꯍꯦꯜꯂꯕ
ꯥꯅꯪꯁꯨ
ꯎꯝ ꯑꯩꯗꯤ ꯅꯠꯇꯦ ꯑꯩꯗꯤ ꯃꯔꯝ ꯃꯣꯛꯄꯅꯦ ꯑꯗꯣ ꯍꯌꯦꯡꯁꯦ
ꯎꯝ
ꯄꯨꯡ ꯀꯌꯥꯗ ꯍꯧꯗꯣꯛꯄꯤꯌꯣ ꯍꯥꯏꯕꯅꯣ
ꯎꯝ ꯇꯔꯨꯛ ꯃꯈꯥꯏ
ꯇꯔꯨꯛ ꯃꯈꯥꯏ ꯎꯝ ꯌꯥꯝ ꯉꯜꯂꯤꯍꯦ ꯀꯔꯤ ꯊꯕꯛ ꯂꯩꯕ꯭ꯔꯣ
ꯇꯔꯨꯛ ꯃꯈꯥꯏꯗ ꯍꯧꯗꯣꯛꯑꯒ ꯍꯦꯛ ꯍꯧꯒꯠꯀꯗꯕ ꯅꯠꯇꯦ ꯇꯨꯝꯒꯅꯤ ꯑꯗꯨꯗꯤ ꯄꯨꯡ ꯇꯔꯦꯠꯇ ꯆꯞ ꯆꯥꯒꯅꯤ
ꯏꯁ ꯇꯔꯦꯠ ꯃꯈꯥꯏꯗ ꯃꯥꯜꯂꯦꯗ
ꯍꯥꯏ ꯑꯗꯨꯗꯤꯀꯣ ꯑꯌꯨꯛ ꯑꯌꯨꯛ ꯀꯨꯝꯕꯁꯦ ꯌꯥꯝ ꯇꯨꯝꯅꯤꯡꯉꯦ ꯀꯔꯤꯒꯤꯅꯣ ꯈꯪꯗꯦ
ꯑꯗꯨꯗꯤ ꯃꯤ ꯑꯌꯥꯝꯕꯅ ꯑꯗꯨꯃꯥꯏꯅ ꯇꯧꯕꯅꯤꯅꯦ
ꯑꯗꯨꯗꯤ ꯑꯗꯨꯗ ꯃꯤꯗꯤ ꯈꯔ ꯉꯟꯅ ꯉꯁꯤꯗꯤ ꯍꯧꯒꯠꯀꯦꯒ ꯍꯥꯏꯔꯒ ꯉꯝꯃꯦꯗ ꯑꯩ ꯉꯝꯗꯕꯀꯣ
ꯑꯩ ꯁꯒ ꯑꯃꯗꯤ
ꯅꯣꯡꯃꯥꯏꯖꯤꯡꯒꯨꯝꯕꯗ ꯉꯟꯊ ꯍꯧꯒꯠꯂꯦ ꯍꯥꯏꯕ ꯋꯥꯅꯤ ꯑꯁ ꯑꯥꯗꯗꯤꯀꯣ ꯎꯨꯏꯔꯤꯕꯕꯁꯤ ꯀꯨꯏ ꯉꯁꯤꯀꯣ ꯌꯥꯝꯎꯕꯅꯤ
ꯑꯗꯨꯅ ꯑꯗꯨꯅ ꯍꯦꯟꯅ ꯄꯞ ꯆꯦꯟꯕꯅꯤꯅꯦ
ꯑꯗꯨ ꯈꯪꯗ
ꯑꯁ ꯑꯩꯗꯤ ꯍꯟꯗꯛꯁꯦ ꯀ ꯅ ꯈꯗ ꯄꯔꯊꯅꯥꯁꯨ ꯇꯗꯕ ꯀꯣꯏꯔꯦ ꯅꯤꯡꯗꯦꯅꯦ
ꯑꯗꯨꯃꯝꯗꯥꯏꯗ ꯇꯧꯑꯣꯣ
ꯁꯗꯕꯨꯀꯔꯦ ꯇꯧꯅꯤꯡꯕ ꯐꯥꯎꯗꯦꯅꯤ
ꯑꯗꯨꯗ ꯑꯊꯦꯝ ꯑꯃ ꯑꯊꯦꯝ ꯑꯃ ꯉꯝꯍꯟꯒꯅꯨ
ꯎꯝ ꯎꯝ ꯑꯩꯒꯤ ꯈꯅꯥꯎꯗꯨꯒꯣ ꯌꯥꯗ꯭ꯔꯦ ꯑꯊꯨꯝꯕ ꯊꯛꯄꯗ
ꯊꯨꯝꯕ ꯊꯛꯄ ꯊꯛꯄꯒꯤꯔꯥ
ꯎꯝ
ꯃꯊꯥꯡꯗꯤ ꯊꯛꯒꯅꯨ ꯌꯥꯗ꯭ꯔꯗꯤ ꯇꯧꯒꯅꯨ ꯈꯪꯕꯔ ꯑꯁ ꯍꯌꯦꯡ ꯑꯌꯨꯛꯁꯦ ꯈꯪꯗꯦ ꯑꯩꯈꯣꯏꯄ ꯉꯝꯃꯗ꯭ꯔꯥ ꯑꯦꯡꯕ ꯇꯥꯔꯦ ꯌꯥꯗꯦꯅꯦ ꯉꯝꯗꯦꯅꯦ ꯑꯌꯨꯛ ꯉꯟꯅ ꯍꯧꯒꯠꯄꯁꯦ ꯀꯌꯥ ꯉꯝꯗꯦꯅꯦ ꯑꯩꯗꯤ
ꯇ
ꯎꯝ
ꯉꯝꯅꯤꯍꯥꯏꯗꯣ
ꯑꯁ ꯇꯧꯇꯧꯕ ꯇꯥꯔꯦ ꯍꯌꯦꯡꯗꯤ ꯃꯥꯅ ꯉꯝꯕ꯭ꯔꯥ ꯑꯩꯅ ꯉꯝꯕ꯭ꯔꯥ ꯇꯧꯅꯕ ꯇꯥꯔꯦ ꯅꯠꯇ꯭ꯔꯥ ꯉꯝꯗ꯭ꯔꯒꯅ ꯑꯗꯨꯝ ꯇꯨꯝꯒ ꯂꯩꯔꯒ ꯂꯣꯏꯔꯦ ꯃꯤꯔꯦꯝ ꯑꯩꯕꯨ ꯀꯔꯤ ꯇꯧꯁꯤꯔꯥ ꯉꯟꯅ ꯍꯧꯒꯠꯂꯒ ꯅꯠꯇ꯭ꯔꯥ
ꯀꯔꯤꯅꯣ ꯎꯏꯕꯔꯣ
ꯍꯣꯏ
ꯎꯁ ꯕꯤꯇ ꯌꯥꯎꯗꯦꯍꯦ
ꯇꯨꯝꯒꯦ ꯍꯧꯋꯦꯍꯦ ꯉꯥꯏꯍꯥꯛꯇꯪꯗꯨꯗꯥ ꯃꯪꯗꯤ ꯃꯪꯉꯦꯍꯦ
ꯃꯗ ꯊ ꯍꯥꯏꯕ꯭ꯔꯥ
ꯀꯔꯤꯔꯥ ꯁꯥꯏꯀꯜ ꯊꯥꯎꯕꯒꯨꯝ ꯀꯔꯤꯒꯨꯨꯝ ꯇꯧꯔꯝꯃꯦ
ꯏꯤꯁ ꯄꯥꯏꯒꯦ ꯇꯧꯕꯔ ꯄꯥꯏꯕꯗ ꯃꯨꯛ ꯇꯥꯔꯛꯄꯗ ꯅꯪ ꯈꯣꯡ ꯈꯨꯠꯇꯨ ꯐꯃꯨꯡꯗ ꯇꯥꯡꯒꯗꯧꯕ꯭ꯔꯥ ꯈꯪꯕꯔ ꯑꯁ ꯑꯩꯗꯤ ꯃꯩꯁꯦ ꯃꯨꯊꯠꯇ꯭ꯔꯤꯅꯦ
ꯎꯝ ꯊ ꯌꯥꯔꯦ ꯃꯩ ꯂꯥꯛꯑꯗꯤ ꯑꯃꯨꯛ ꯉꯥꯜꯂꯛꯄꯁꯤ ꯃꯥꯥꯟꯗꯦ
ꯑꯁ ꯃꯄꯥꯟꯗ ꯑꯃꯨꯛ ꯊꯣꯛꯅꯤꯡꯉꯤꯅꯦ ꯍꯥꯏ ꯇꯜꯜꯂꯤꯅꯦ ꯑꯥ ꯃꯈꯥꯗ ꯀꯨꯝꯕꯗꯣ ꯑꯩꯕꯨ ꯁ꯭ꯋꯥꯏꯗ ꯑꯗꯨꯝ ꯇꯧꯁꯤꯔꯥ ꯃ ꯃ ꯊꯥꯕ꯭ꯔꯥ
ꯎꯝ
ꯀꯩꯗꯧꯔꯤꯅꯣ
ꯎꯝ ꯇꯥꯏ
ꯕꯤꯠ ꯀꯝꯇ ꯌꯥꯎꯔꯤ ꯀꯔꯤꯔꯥꯅꯦ ꯑꯩꯅ ꯉꯁꯤꯈꯛ ꯐꯣꯟ ꯇꯧꯔꯛꯄꯗꯨꯗ ꯑꯗꯨꯃꯥꯏꯅ ꯇꯧꯗꯤ ꯑꯩꯗꯤ ꯀꯥꯏꯒꯅꯤ ꯀꯥꯏꯔꯒ ꯐꯣꯡꯁꯦ ꯇꯧꯔꯔꯣꯏꯒꯣ ꯇꯥꯄ ꯇꯥꯔꯕꯣ ꯑ ꯅꯪꯒꯤꯁꯦ ꯍꯥꯏꯗꯧꯕ ꯃꯥꯔꯤꯦꯗ
ꯇꯔꯌꯦꯦ ꯇꯔꯦ
ꯑꯩꯉꯣꯟꯗ ꯌꯥꯝ ꯁꯥꯎꯅꯤꯡꯕ ꯃꯥꯜꯂꯦꯗ ꯑꯉꯥꯡꯁꯦ
ꯑꯩꯈꯣꯏꯒꯤ ꯐꯝꯐꯝꯗꯣ ꯑꯩꯣꯏ ꯀ ꯑꯩꯅꯣꯗꯣ ꯃꯍꯩꯁꯪꯗ
ꯎꯝ
ꯃꯥꯡꯕꯈ
ꯅꯪꯒꯦꯁꯦ
ꯎꯝ ꯄꯨꯡꯁꯦ ꯇꯔꯥ ꯃꯈꯥꯏ ꯇꯥꯗꯧꯔꯦ ꯍꯌꯦꯡ ꯑꯣ ꯍꯌꯦꯡ ꯍꯣꯏꯅꯦ ꯍꯧꯗꯣꯛꯄꯤꯒꯅꯦ ꯑꯗꯣ ꯑꯩꯅ ꯍꯦꯛ ꯍꯧꯗꯣꯛꯇ꯭ꯔꯗꯤ ꯅꯪꯅ ꯍꯧꯗꯣꯛꯄꯤꯌꯨ ꯍꯥꯏꯕꯨ
ꯎꯝ
ꯅꯪ ꯌꯥꯝ ꯇꯨꯝꯅꯤꯡꯕ ꯃꯥꯂꯦ ꯑꯩ ꯑꯗꯨꯗꯤ ꯊꯝꯃꯒꯦ
ꯎꯝ ꯍꯌꯦꯡ ꯍ ꯅꯨꯡ ꯇꯧꯔꯁꯦꯀꯣ
ꯃꯣꯡ ꯐꯔꯛꯀ
ꯎꯝ
ꯐꯖꯦ ꯐꯖꯅ ꯇꯨꯝꯃꯣ ꯊꯝꯃꯒꯦ ꯎꯝ